ꯑꯩꯗꯣ ꯑꯃꯨꯛ ꯇꯧꯒꯦ ꯍꯥꯏꯔꯒ ꯌꯥꯗꯕ ꯆꯠꯇꯕꯀꯣ
ꯍꯥꯥ
ꯑꯩꯒꯤ ꯁꯤꯝꯁꯦ ꯌꯥꯗ꯭ꯔꯦ ꯑꯩ ꯌꯥꯝ ꯇꯜꯂꯦꯗ ꯐꯦꯔꯥ
ꯅꯨꯄꯥꯗ ꯇꯧ ꯁꯦꯝꯕꯤꯌꯣ ꯍꯥꯏꯌꯣꯅꯦ
ꯀꯅꯥ ꯀꯅꯥ
ꯕꯔꯥꯗ ꯂꯩꯃꯤꯟꯅꯕ
ꯑ ꯍꯌꯦꯡ ꯎꯝ ꯍꯌꯦꯡ ꯆꯠꯂꯒ ꯍꯪꯒꯦ
ꯎꯝ ꯑꯩꯒꯤꯁꯨ ꯀꯣ ꯀꯔꯤꯔ ꯐꯥꯏꯚ ꯖꯤ ꯑꯣꯏꯔꯒ ꯀꯣ ꯍꯟꯗ꯭ꯔꯦꯠ ꯄꯥꯔꯁꯦꯟ ꯑꯗꯨꯝ ꯂꯥꯛꯑꯦꯅꯦ ꯑꯗꯨꯒ ꯌꯦꯡꯕꯁꯨ ꯌꯦꯡꯕꯁꯨ ꯌꯥꯗ꯭ꯔꯦ
ꯑꯩꯗꯤ ꯑꯩꯁꯦ ꯁꯤꯝ ꯂꯧꯊꯣꯛꯑꯒ ꯐꯣꯟ ꯑꯃꯗ ꯊꯝ ꯐꯣꯟ ꯑꯃꯗ ꯊꯝ ꯇꯧꯕꯒꯤ ꯌꯥꯗ꯭ꯔꯦ ꯍꯧꯖꯤꯛ
ꯅꯪ ꯁꯤꯝ ꯁꯤꯝ ꯑꯅꯤꯔꯥ ꯅꯪꯕꯣ
ꯑꯃꯈꯛꯇꯅꯦ
ꯎꯝ
ꯑꯁ ꯑꯁꯤ ꯌꯥꯗ꯭ꯔꯗꯤ ꯌꯥꯝ ꯇꯜꯂꯦꯗ ꯑꯩ
ꯅꯣꯏ ꯕꯨꯡ ꯕꯨꯡ ꯃꯃꯥꯗꯣ
ꯑꯥ
ꯃꯥꯁꯨ ꯁꯤꯒꯨꯝꯕ ꯇꯧꯋꯦ ꯍꯥꯏꯌꯦꯅꯦꯀꯣ
ꯎꯝ ꯁꯤꯝ ꯑꯃꯗ ꯃꯥꯒꯤ ꯁꯤꯝ ꯑꯃꯗꯣ
ꯎꯝ ꯀꯩꯅꯣ ꯇꯧꯕ ꯀꯥꯟꯗ ꯂꯥꯛꯑꯦꯗꯅ ꯑꯗꯨ ꯅꯝꯕꯔ ꯑꯃ ꯂꯥꯛꯇꯕꯀꯣ ꯑꯗꯨꯒꯤ ꯁꯤꯝ ꯑꯃꯗ ꯇꯧꯔꯦ
ꯑꯗꯣ ꯅꯣꯏ ꯅꯣꯏ ꯑꯅꯤꯗꯤ ꯀꯣꯜꯗꯤ ꯇꯧꯔꯕ꯭ꯔꯣ
ꯑꯩꯈꯣꯏ ꯑꯅꯤꯗꯤ ꯇꯧꯔꯦ ꯑꯁ ꯉꯁꯥꯏꯗꯣ ꯅꯪ ꯀꯩꯅꯣ ꯎꯝ ꯊꯕꯛ ꯇꯧꯒꯦ ꯍꯥꯏꯔꯒ ꯑꯩ ꯀꯣꯜ ꯇꯧꯔꯛꯕ ꯀꯩꯅꯣ ꯇꯧꯔꯛꯑꯀꯥꯟ ꯅꯪ ꯕꯦ ꯕꯦꯇ꯭ꯔꯤ ꯆꯥꯔꯖ ꯇꯧꯔꯤꯗꯅ ꯑꯗꯨ ꯃꯇꯥꯡꯗ ꯑꯃꯨꯛ ꯑꯀꯪꯕꯤꯗꯨ ꯑꯗꯨ ꯀꯣꯜ ꯇꯧꯒꯦ ꯍꯥꯏꯔꯒ ꯃꯥꯁꯨ ꯑꯩ ꯍꯧꯖꯤꯛ ꯗꯨꯀꯥꯟ ꯆꯠꯂꯤ ꯍꯥꯏꯔꯦ ꯑꯗꯨꯒꯤ ꯑꯁ ꯑꯗꯨꯗꯤ ꯑꯩꯁꯦ ꯑꯩꯒꯤ ꯀꯩꯅꯣꯗꯤ ꯂꯣꯏꯅꯤꯡꯉꯦꯕꯀꯣ ꯑꯗꯨꯒꯤ ꯑꯩꯅ ꯏꯃꯥꯕꯨ ꯑꯝ ꯏꯃꯥ ꯑꯩꯈꯣꯏ ꯑꯅꯤ ꯀꯣꯜ ꯇꯧꯁꯤꯔꯥ ꯍꯥꯏꯔꯒ ꯍꯣꯏ ꯍꯥꯏꯔꯒ ꯏꯃꯥ ꯑꯅꯤ ꯑꯩꯈꯣꯏ ꯑꯅꯤ ꯋꯥꯔꯤ ꯁꯥꯟꯅꯔꯦ
ꯅꯪꯒꯤꯗꯣ ꯂꯣꯏ ꯂꯣꯏ ꯂꯣꯏꯕ꯭ꯔꯥ ꯅꯪꯒꯤꯗꯣ ꯇꯥꯛꯁꯗꯣ
ꯑꯅꯤ ꯋꯥꯠꯂꯤ ꯂꯣꯏꯍꯧꯔꯒꯦ ꯇꯜꯂꯦ ꯑꯩ
ꯁꯤ ꯂꯣꯏꯔꯗꯤ ꯅꯣꯏ ꯑꯗꯁꯨ ꯇꯧ ꯇꯧ ꯇꯧꯅꯤꯡꯗ꯭ꯔꯤ ꯍꯥꯏꯕ꯭ꯔꯥ
ꯍꯥ
ꯇꯧꯅꯤꯡꯗ꯭ꯔꯦ ꯍꯥꯏꯕ꯭ꯔꯥꯅꯦ
ꯎꯝ ꯑꯁ ꯌꯥꯝꯅ ꯇꯜꯂꯦꯕ ꯋꯥꯔꯤ ꯁꯥꯟꯅꯅꯤꯡꯉꯥꯏꯗꯣ
ꯑꯩꯒꯤ ꯄꯩꯁꯥꯔꯥ ꯍꯜꯂꯣ
ꯇꯥꯏꯅꯦ ꯇꯥꯏꯅꯦ ꯅꯪꯒꯤ ꯄꯩꯁꯥꯗꯣ ꯆꯪꯂꯛꯄ꯭ꯔꯥ ꯍꯥꯏꯕꯅꯦ
ꯑꯥꯎ ꯂꯤꯁꯤꯡ ꯅꯤꯄꯥꯜ ꯆꯪꯂꯦ ꯂꯥꯛ ꯅꯤꯄꯥꯟ ꯆꯪꯏ
ꯑꯗꯣ ꯂꯣꯏꯅꯃꯛ ꯅꯠꯇ꯭ꯔꯤꯌꯦ ꯍꯧꯖꯤꯛꯅꯦ ꯍꯧꯖꯤꯛꯁꯦ ꯑꯥꯗ ꯂꯩꯕꯗꯣ
ꯀꯔꯤ ꯍꯥꯏ ꯍꯥꯏꯕ
ꯎꯝ
ꯑꯩꯅꯃꯛ ꯅꯠꯇ꯭ꯔꯤꯌꯦ ꯍꯥꯏ ꯍꯥꯏ ꯍꯥꯏꯕ
ꯅꯦꯠꯋꯥꯛ ꯅꯨꯡꯉꯥꯏꯇ꯭ꯔꯦꯗ
ꯑꯥꯗ ꯂꯩꯕ ꯄꯩꯁꯥ ꯃꯌꯥꯝ ꯍꯥ
ꯑ ꯀꯔꯤ ꯍꯥꯏꯕ
ꯑ
ꯄꯩꯁꯥ ꯍꯥꯏꯌꯦ
ꯑꯁ ꯀꯔꯤ ꯅꯦꯋꯥꯛꯅꯣ ꯌꯥꯗꯦꯍꯦ ꯇꯥꯗꯦ
ꯅꯦꯋꯥꯛ
ꯑꯃꯨꯛ ꯌꯥꯝ ꯇꯥꯔꯦ ꯐꯖꯅ ꯇꯥꯔꯦ
ꯃꯥꯗꯤ ꯁꯤꯒꯤ ꯄꯩꯁꯥꯗꯣ ꯌꯥꯝ ꯆꯪ ꯕꯒꯤ ꯌꯥꯝ ꯅꯨꯡꯉꯥꯏ ꯍꯥꯏꯕ
ꯎꯝ ꯌꯥꯝ ꯆꯪꯗ꯭ꯔꯦ ꯑꯩꯒꯤꯗꯤ
ꯑꯗꯣ ꯅꯣꯡꯃꯗꯤ ꯂꯣ ꯑꯁꯤ ꯅꯪ ꯇꯧꯕꯗꯣ ꯂꯣꯏꯅ ꯅꯠꯇ꯭ꯔꯤꯌꯦ ꯄꯩꯁꯥꯗꯣ ꯑꯗꯨꯝ ꯂꯥꯛꯀꯅꯤ ꯍꯥꯏꯕꯅꯦ
ꯑꯣ
ꯉꯔꯥꯡ ꯃꯥꯒꯤ ꯆꯪ ꯂꯛꯄꯗꯣ ꯐꯥꯏꯚ ꯍꯟꯗ
ꯎꯝ꯫
ꯑꯗꯣ ꯇꯧꯕꯒꯤꯅꯤ ꯍꯥꯏꯅꯤ ꯂꯣꯏꯅꯃꯛꯗꯤ ꯍꯥꯏꯌꯦ ꯒ꯭ꯌꯥꯟ ꯇꯥꯕ꯭ꯔꯥ
ꯇꯥꯏ ꯈꯟꯗꯔꯗꯥ
ꯑꯀꯥꯟꯕꯤ
ꯁꯥꯔꯝꯒꯅꯤ
ꯁꯥꯔꯝꯒꯅꯤ ꯁꯥꯔꯝꯒꯅꯤ ꯍ ꯌꯨꯝ ꯍꯪꯅꯤꯡꯕꯅ ꯂꯣꯏꯔꯦ
ꯍꯣꯏꯅꯦ ꯅꯆꯥꯅꯨꯄꯥ ꯇꯨꯝꯈ꯭ꯔꯕ꯭ꯔꯥ
ꯌꯥꯝꯅ ꯇꯜꯂꯤ ꯌꯥꯝ ꯉꯁꯦ
ꯇꯨꯝꯈ꯭ꯔꯕ꯭ꯔꯥ ꯅꯆꯥꯅꯨꯨꯄꯥꯗꯣ ꯅꯨ ꯄꯥꯝꯃꯦꯗ ꯇꯨꯝꯈ꯭ꯔꯕ꯭ꯔꯥ ꯍꯥꯏꯕꯅꯦ
ꯇꯨꯝꯈ꯭ꯔꯦ
ꯀꯟꯗ ꯃꯃꯥꯗꯣ ꯑꯗꯨ ꯇꯧꯕ ꯌꯥ
ꯑꯁ ꯑꯩꯒꯤ ꯅꯥꯔ ꯀꫭ ꯅꯦꯠꯋꯥꯛꯁꯦ
ꯎꯝ꯫
ꯍꫭꯁ ꯇꯧꯔꯕ꯭ꯔꯥ ꯇꯥꯕ꯭ꯔꯥ ꯍꯜꯂꯣ ꯇꯥꯕ꯭ꯔꯥ ꯅꫭꯏꯒꯤ ꯑꫭꯏꯔꯝꯒꯅꯤꯗ ꯑꯩꯉꯣꯟꯗꯗꯤ ꯌꯥꯝ ꯐꯩꯌꯦꯕ